ꯇꯥꯕ꯭ꯔꯣ ꯍꯜꯂ‌ꯣ ꯅꯣꯏ ꯀꯩꯗꯧꯔꯤꯕ
ꯐꯖꯅ ꯇꯨꯝꯃ‌ꯦ
ꯑꯦ ꯉꯜꯂ‌ꯦꯅꯦ ꯑꯩꯈꯣꯏꯗꯤ ꯑꯁ ꯍꯧꯖꯤꯛ ꯆꯥꯛ ꯆꯥ ꯇ‌ꯣꯛ ꯍꯦꯛ ꯇꯧꯕꯗ ꯉꯥꯏꯔꯤ
ꯎꯝ ꯅꯪꯗꯤ ꯈꯔ ꯀꯔꯤ ꯍꯥꯏꯁꯤꯔꯥ ꯈꯔ ꯀꯔꯤ ꯍꯥꯏꯁ‌ꯦꯔ ꯂꯩꯁꯥꯕꯤꯒꯨꯝꯅ ꯀꯦꯊꯕꯤ ꯑꯣꯏꯔ
ꯅꯠꯇꯦꯗ ꯑꯩꯈꯣꯏ ꯑꯁ ꯊꯕꯛ ꯌꯥꯃꯟꯕꯩ ꯆꯥꯛꯁꯦ ꯊꯦꯡꯈ꯭ꯔꯦꯅꯦ
ꯅꯪꯕꯨ‌ ꯀꯔꯤ ꯊꯕꯛ ꯁꯨꯕ꯭ꯔꯣꯅꯦ ꯀꯣꯟ ꯐ‌ꯦꯡꯕ꯭ꯔꯥꯅꯦ
ꯊꯕꯛ ꯍꯥꯏꯕꯕꯨ ꯏꯔꯨꯕ ꯈꯣꯠꯄ
ꯊꯕꯛꯔꯣ
ꯑꯦ ꯏꯔꯨ ꯏꯔꯨꯗ꯭ꯔꯗꯤ ꯂꯣꯏꯔꯦꯍꯦ
ꯅꯪꯗꯤ ꯅ‌ꯦꯍꯦꯔꯕꯕꯨꯠ
ꯅꯣꯏꯗꯤ ꯅꯣꯏꯁꯨ ꯏꯔꯨꯕꯗ ꯃꯇꯝ ꯌꯥꯝ ꯁꯥꯡꯅ ꯂꯧꯋꯤꯗꯨꯗꯤ
ꯂꯧꯗ‌ꯦꯗ ꯁꯠ ꯁꯠ
ꯈꯥꯏ ꯄꯨꯡꯈꯥꯏ ꯍꯦꯟ
ꯃꯤꯅꯤꯠ ꯃꯤꯅꯤꯠ ꯑꯃ ꯑꯅꯤ ꯈꯛꯇꯅꯤ ꯍꯦ ꯀꯔꯤꯔ
ꯑꯦ ꯑꯗꯨꯗꯤ ꯑꯩꯅꯦ
ꯅ‌ꯦ ꯀꯔꯤ ꯍꯤꯟꯖꯥꯡ ꯆꯥꯕ꯭ꯔꯣ
ꯀꯩꯅꯣꯅꯤꯗ ꯑꯂꯨ ꯑꯦ ꯑꯂꯨ ꯑꯂꯨ ꯍꯥꯏꯒꯦꯗꯧ ꯑꯂꯨ ꯑꯁꯥꯡꯕ ꯍꯥꯏꯒꯦꯗꯧ
ꯑꯂꯨ ꯑꯁꯥꯡꯕ ꯂꯩꯕ꯭ꯔ‌ꯣꯅ‌ꯦ
ꯍꯋꯥꯏ ꯑꯁꯥꯡꯕꯤ ꯍꯥꯏꯕꯗ ꯑꯂꯨ ꯑꯁꯥꯡꯕꯤ ꯌꯥꯏꯒꯦ ꯇꯧꯋꯦ ꯍꯥꯏꯌ‌ꯦ ꯍꯋꯥꯏ ꯑꯁꯥꯡꯕꯤꯗꯣ ꯑꯗꯨꯅꯦ ꯍꯋꯥꯏꯅꯦ ꯑꯗ ꯉꯥ ꯃꯆꯥ ꯉꯥꯇꯣꯟꯒꯨꯝꯕ ꯉꯥꯖꯥꯒꯨꯝꯕ ꯍꯥꯞꯄꯒ ꯊꯣꯡꯒ ꯆꯥꯏ
ꯅꯪ ꯏꯝꯐꯥꯜꯗ ꯂꯩꯕꯗꯒꯤ ꯌꯥꯗ꯭ꯔꯦ ꯉꯥꯎꯔꯦꯍ‌ꯦ
ꯑꯩ ꯑꯁ ꯌꯥꯔꯦ ꯌꯥꯗ꯭ꯔꯦꯉꯥꯎꯔ‌ꯦ ꯉꯥꯎꯕꯅ ꯂꯣꯏꯔꯦ ꯀꯩꯅ‌ꯣꯗꯨꯁꯨ ꯍꯥ
ꯆꯦꯛꯀꯥꯞ ꯆꯠꯈ꯭ꯔꯣ
ꯎꯝ ꯉꯥꯔꯥꯥꯡ ꯆꯠꯄꯇ ꯉꯥꯏꯔꯤ ꯑꯩ
ꯆꯦꯡꯒꯅꯤꯀꯣ ꯅꯥꯊꯟꯗꯁꯨ ꯆꯦꯟꯒꯅꯤ ꯅꯪ ꯁꯣꯏꯔꯣꯏ
ꯑꯩ ꯀꯩꯅꯣ ꯍꯥ ꯍꯥꯏꯒꯦ ꯇꯧꯕꯗꯣ ꯑꯁ ꯀꯥꯎꯔꯦꯅꯦ ꯅꯪ ꯑꯝ
ꯈꯜꯂꯨ ꯐꯖꯅ ꯈꯜꯂꯨ
ꯑꯁ ꯀꯔꯤꯁꯨ ꯅꯠꯇꯦꯗ
ꯇꯣ ꯅꯪ ꯀꯣꯛ ꯆꯥꯛꯈꯥꯅꯤꯀꯣ ꯅꯪ ꯌꯥꯔꯣꯏ
ꯈꯟꯕꯗ ꯊꯣꯛꯇ꯭ꯔꯦ
ꯑꯗꯣ ꯈꯨꯟꯗ ꯑꯃꯨꯛ ꯂꯥꯛꯑꯣꯕ ꯅꯪ ꯏꯝꯐꯥꯜꯗ ꯂꯩꯔꯗꯤ ꯌꯥꯔꯣꯏ ꯅꯀꯣꯛꯗꯣ ꯆꯥꯛꯀꯅꯤ
ꯇꯥꯛ ꯆꯥꯛ ꯀꯣꯏꯗ ꯆꯥꯛꯀꯦ ꯇꯧꯔꯗꯤ ꯏꯁꯤꯡ ꯍꯩꯖꯤꯜꯂꯒ ꯂꯣꯏꯔꯦ
ꯈꯨꯟꯗ ꯂꯥꯎꯔꯒ ꯂꯐꯣꯏꯒꯤ ꯐꯥꯔꯝ ꯇꯧꯁꯦ ꯂꯥꯛꯑꯣ
ꯑꯁ ꯅꯪꯒ ꯇꯧꯃꯤꯟꯅꯁꯦ ꯍꯥꯏꯕ꯭ꯔꯣ
ꯎꯝ
ꯑꯁ ꯅꯪ ꯈꯨꯇꯟꯗꯨꯒ ꯑꯩ ꯇꯜꯂꯦꯀꯣ
ꯅꯪꯗꯤ ꯑꯁ ꯊꯕꯛ ꯑꯁꯤ ꯑꯁ ꯅꯪ ꯇꯧꯅꯤꯡ ꯇꯧ ꯇꯧꯃꯤꯟꯅꯕ ꯅꯨꯡꯉꯥꯏꯗꯧ ꯃꯥꯟꯗꯦ ꯅꯪ
ꯀꯔꯤꯔꯥ
ꯇꯧꯃꯤꯟꯅꯕ ꯌꯥꯕ ꯊꯕꯛꯁꯦ ꯑꯩ ꯑꯁ ꯈꯪꯗꯦꯅꯦ ꯊꯕꯛꯕꯨꯗꯤ ꯃꯌꯥꯝ ꯂꯩ ꯑꯗꯣ ꯑꯁ ꯊꯕꯛꯕꯨꯗꯤ ꯃꯌꯥꯝ ꯂꯩ ꯇꯧꯃꯤꯟꯅꯕ ꯅꯨꯡꯉꯥꯏꯒꯗꯕ ꯊꯕꯛ ꯂꯩꯇꯕ ꯃꯥꯜꯂꯦꯗ ꯑꯗꯣ ꯑꯁ ꯈꯪꯗ꯭ꯔꯦ
ꯂꯐꯣꯏꯒꯤ ꯐꯥꯔꯝ ꯇꯧꯁꯦ
ꯂꯐꯣꯏꯒꯤ ꯐꯥꯝꯖꯨ ꯑꯁ ꯋꯥ ꯋꯥꯗ꯭ꯔꯣ
ꯋꯥꯗ꯭ꯔꯣ ꯍꯥꯏ ꯀꯔꯤꯔꯁꯤ ꯇꯤ
ꯋꯥꯗꯧ ꯃꯥꯂꯦꯍꯦ‌
ꯍꯩꯁ ꯍꯨ ꯋꯥ ꯉꯥꯡꯅꯤꯡꯗꯦꯗ
ꯇꯧ- ꯕ ꯌꯥꯕ ꯊꯕꯛꯁꯦ
ꯍꯥꯎꯗ꯭ꯔꯤ ꯀꯥꯟꯗ ꯋꯥꯏ ꯍꯥꯏ ꯅꯪ ꯅꯀꯣꯛꯗꯤ ꯆꯥꯛꯏꯀꯣ
ꯑꯗꯣ ꯊꯕꯛ ꯑꯥ ꯍꯋꯥꯏꯖꯥꯔ ꯀꯩꯅꯣ ꯂꯂꯣꯟꯁꯤꯔꯥ
ꯍꯋꯥꯏꯖꯥ ꯀꯔꯤ ꯑꯦ ꯉꯝꯗꯦꯗ ꯍꯋꯥꯏꯖꯥꯔꯗꯤ
ꯅꯪꯅ ꯊꯣꯡꯉꯣ ꯑꯩꯅ ꯌꯣꯝꯕꯤꯒꯦ
ꯑꯁꯤꯗꯤ ꯑꯩ ꯇꯜꯂꯦ
ꯊꯣꯡ ꯊꯣꯡ ꯆꯠꯂꯒ ꯍꯋꯥꯏꯖꯥꯔ ꯂꯩꯕꯤꯌꯣ ꯍꯥꯏꯅ
ꯂꯐꯣꯏ ꯑꯣꯏꯅ ꯇꯧꯁꯦꯗ
ꯑꯁ ꯂꯐꯒꯤꯗꯤ ꯋꯥ ꯌꯥꯝ ꯋꯥꯗꯧ ꯃꯥꯜꯂꯦꯗ
ꯂꯐꯣꯏ ꯅꯨꯡꯉꯥꯏꯒꯅꯤꯍꯦ ꯀꯔꯤꯔꯥ ꯇꯟꯕ꯭ꯔꯥ ꯅꯪ
ꯇꯧ ꯇꯧꯁꯦ ꯍꯥꯏꯔꯗꯤ ꯇꯧꯕ ꯌꯥꯏꯅꯦ ꯑꯗꯣ ꯅꯪ ꯑꯁ ꯊꯕꯛ ꯅꯪ ꯈꯪꯗꯦꯅꯦ
ꯀꯔꯔꯤ ꯅꯪ ꯋꯥ ꯂꯣꯠꯂꯦ ꯍꯦ
ꯍꯟꯗꯛꯇꯤ ꯇꯧꯕ ꯌꯥꯗ꯭ꯔꯦꯗꯅ ꯃꯊꯪ ꯏꯪꯊꯝ ꯏꯪꯊꯝꯊꯥ ꯃꯇꯝꯗꯀꯣ ꯀꯩꯅꯣ ꯎꯁꯤꯡꯗꯣ ꯅꯤꯡꯊꯝꯊꯥ ꯃꯇꯝꯗꯅ ꯇꯧꯒꯗꯕ ꯅꯠꯇ꯭ꯔꯣ ꯍꯧꯖꯤꯛꯇꯤ ꯇꯧꯕ ꯌꯥꯗ꯭ꯔꯦꯗꯅ
ꯍꯧꯖꯤꯛꯁꯨ ꯌꯥꯢ
ꯑꯦ ꯀꯗꯥꯏ ꯇꯧꯗꯣꯏꯕ ꯆꯤꯡꯊꯛ ꯆꯤꯡꯊꯛꯇ ꯆꯠꯂꯒ ꯍꯧꯖꯤꯛ ꯇꯧꯕ ꯌꯥꯒꯗ꯭ꯔꯣ ꯅꯣꯡꯃ
ꯂꯩꯌꯦ ꯑꯩ ꯃꯐꯝ ꯌꯦꯡꯈ꯭ꯔꯦ
ꯑꯦ ꯌꯥꯏꯅꯦ ꯑꯗꯨꯗꯤ ꯀꯌꯥ ꯂꯧ ꯂꯐꯣꯏ ꯂꯐꯣꯏꯗꯣ ꯀꯌꯥꯔꯛ ꯆꯪꯒꯅꯤ ꯂꯐꯣꯏꯒꯤ ꯀꯩꯅꯣꯗꯣ
ꯂꯤꯁꯤꯡ ꯑꯃꯁꯨ ꯆꯪꯒꯅꯤ
ꯑꯁ ꯇꯣꯛꯂꯁꯤꯗ ꯌꯥꯝ ꯃꯟꯗꯅ ꯑꯩ ꯇꯜꯂꯦ
ꯅꯪ ꯅꯪꯅ ꯁꯣꯏꯔꯣꯏ ꯁꯨꯗ꯭ꯔꯗꯤ ꯌꯥꯔꯣꯏ ꯑꯩꯗꯤ ꯌꯥꯔꯣꯏ
ꯇꯧ ꯑꯩ ꯈꯪꯗꯦꯅꯦ
ꯌꯥꯔꯣꯏꯀꯣ ꯑꯩꯗꯤ ꯁꯨꯌꯥ ꯌꯥꯔꯣꯏ ꯁꯨꯗ꯭ꯔꯗꯤ ꯂꯤꯁꯤꯡ ꯑꯃ ꯉꯝꯗ꯭ꯔꯗꯤꯀꯣ
ꯎꯝ
ꯆꯥꯝ ꯃꯔꯤꯁꯨ ꯌꯥꯏ ꯆꯥꯝ ꯃꯉꯥꯁꯨ ꯌꯥꯏ ꯆꯥ
ꯍꯣꯏ ꯍꯣꯏ ꯆꯥꯝ ꯃ꯭ꯔꯤ ꯆꯥꯝꯃꯉꯥ ꯑꯗꯨꯃꯥꯏ ꯍꯥꯏꯌꯨꯗ ꯀꯃꯥꯏ ꯀꯃꯥꯏ ꯂꯤꯁꯤꯡ ꯑꯃꯗꯤ ꯑꯁ ꯑꯁ ꯑꯩ ꯀꯣꯛ ꯉꯥꯎꯋꯦꯕ
ꯅꯪ ꯅꯨꯄꯥ ꯅꯠꯇ꯭ꯔꯣꯅꯦ
ꯅꯨꯄꯥ ꯑꯣꯏꯔꯁꯨ ꯋꯥꯕ ꯈꯪꯉꯤꯅꯤ
ꯅꯪ ꯅꯈꯣꯛ ꯆꯥꯈ꯭ꯔꯦ
ꯑꯁ ꯅꯨꯄꯥꯖꯨ ꯅꯨꯄꯤꯁꯨ ꯋꯥꯕꯅꯦ ꯀꯔꯤꯅꯣꯅꯦ ꯅꯪꯅ ꯈꯜꯂꯤꯗꯣ ꯂꯥꯂꯦꯅꯤꯅꯦ ꯑꯁ ꯑꯁ ꯇꯣꯛꯑꯖꯤꯔꯣ
ꯑꯩꯁꯨ ꯇꯣꯛꯅꯤꯡꯒꯔ꯭ꯦꯗ
ꯑꯗꯨ ꯅꯕꯨ ꯑꯃ ꯈꯟꯅꯁꯤꯔꯣ
ꯀꯔꯤꯒꯤꯔꯣ
ꯏꯁ ꯈꯪꯗꯦꯅꯦ
ꯂꯐꯣꯏꯒꯤ ꯐꯥꯔ꯭ꯝꯅ ꯐꯩꯗ
ꯅꯪ ꯀꯩꯅꯣ ꯇꯧ ꯇꯧꯗ꯭ꯔꯕꯣ
ꯀꯔꯤꯔꯣ
ꯑꯉꯥꯡ ꯂꯩꯔꯤꯛ ꯇꯥꯛꯄꯗꯣ
ꯑꯁꯤꯒꯨꯝꯕꯗꯤ ꯑꯩ ꯇꯜꯂꯤ
ꯗꯦ ꯍꯧꯖꯤꯛ ꯍꯧꯖꯤꯛꯇꯤ ꯍꯧꯖꯤꯛ ꯍꯧꯖꯤꯛꯇꯤ ꯇꯧꯈ꯭ꯔꯕꯣ ꯑꯗꯣ
ꯍꯧꯖꯤꯛ ꯍꯧꯖꯤꯛ ꯑꯩ ꯇꯧꯗ꯭ꯔꯤ
ꯇꯧꯗꯦ ꯅꯍꯥꯟ
ꯌꯨꯝꯗ ꯅꯍꯥꯟ ꯇꯧꯋꯦꯗꯣ ꯑꯁ ꯌꯥꯝ ꯇꯜꯂꯤ
ꯃꯤ ꯀꯌꯥꯃꯨꯛ ꯂꯥꯎꯔꯥ ꯅꯪꯉꯣꯟꯗ
ꯃꯤ ꯃꯔꯤ ꯃꯉꯥ ꯇꯔꯨꯛ ꯑꯣꯏꯔꯝꯅꯤ
ꯑꯃꯗ ꯂꯤꯁꯤꯡ ꯑꯃ
ꯎꯝ ꯃꯈꯥꯗ ꯂꯧꯕ ꯀꯥꯟꯗꯗꯤ ꯂꯤꯁꯤꯡ ꯑꯃ ꯑꯗꯨ ꯑꯩꯈꯣꯏ ꯌꯨꯝꯗ ꯂꯧꯕ ꯀꯥꯟꯗꯗꯤ ꯆꯥꯇ꯭ꯔꯦꯠ ꯆꯥꯃꯉ ꯑꯥ ꯃꯈꯥ ꯗꯗꯤ ꯑꯩꯈꯣꯏ ꯌꯨꯝꯗꯒꯤ ꯌꯧꯅ ꯂꯕꯒꯥ ꯆꯠꯄꯅꯤꯅꯦ
ꯍꯣꯏ ꯅꯣꯏ ꯌꯨꯝꯗ ꯂꯧꯔꯁꯨ ꯑꯗꯨ ꯀꯩꯅꯣ ꯂꯩꯗꯅ ꯃꯤꯅ ꯂꯧꯅꯕ ꯆꯥꯡꯗ ꯑꯗꯨꯝ
ꯇꯣ ꯑꯩꯈꯣꯏ ꯌꯨꯝꯗ ꯂꯧꯔꯗꯤꯀꯣ ꯆꯥꯃꯉꯥ ꯆꯥꯇ꯭ꯔꯦꯠ ꯂꯧꯋꯦ ꯈꯔꯅ ꯆꯥꯃꯉꯥ
ꯃꯤ ꯈꯔꯁꯨ ꯑꯗꯨꯝ ꯌꯨꯝꯗ ꯑꯗꯨꯝ ꯂꯧꯔꯒ ꯅꯠꯇꯦ ꯃꯤ ꯈꯔꯁꯨ ꯑꯗꯨꯝ ꯂꯧ ꯑꯗꯨꯝ ꯑꯩ ꯂꯤꯁꯤꯡ ꯂꯤꯁꯤꯡ ꯑꯃ ꯑꯗꯨꯝ ꯂꯧꯅꯩꯗꯅ ꯅꯪꯗꯤ ꯀꯔꯤꯒꯤ ꯂꯧꯗꯕꯔꯣ ꯎꯝ
ꯑꯣ ꯌꯨꯝꯗ ꯂꯧꯔꯁꯨ ꯂꯤꯁꯤꯡ ꯑꯃ ꯂꯧꯕꯝ ꯃꯤ
ꯅꯪꯁꯨ ꯗꯨꯃꯥꯏꯟ ꯂꯧꯕ ꯌꯥꯗꯔꯣ
ꯇꯟꯈ꯭ꯔꯦ ꯍꯣꯟꯗꯣꯛꯈ꯭ꯔꯦ ꯑꯩ
ꯌꯥꯝ ꯋꯥꯗꯤ ꯋꯥꯔꯝꯒꯅꯤꯅꯦ
ꯑꯁ ꯇꯨꯏꯁꯟ ꯂꯧꯕꯗꯒꯤ ꯌꯦꯡꯕ ꯂꯩꯇ꯭ꯔꯦ ꯄꯦꯁꯦꯟ ꯂꯩꯇ꯭ꯔꯦ ꯂꯣꯏꯅ
ꯑꯁꯤ ꯑꯉꯥꯡ ꯇꯥꯛꯄ ꯈꯣꯠꯄ ꯑꯣꯖꯥ ꯇꯧꯕꯁꯤꯗꯤ ꯑꯁ ꯌꯥꯝ ꯋꯥꯕꯅ ꯁ꯭ꯀꯨꯜꯒꯤ ꯀꯩꯅꯣꯁꯨ ꯑꯣꯖꯥ ꯇꯧꯕꯁꯦ ꯌꯥꯝ ꯋꯥꯕꯅꯦ ꯑꯩꯁꯨ ꯇꯜꯂꯦ ꯑꯗꯣ ꯃꯤ ꯃꯤꯒꯤ ꯃꯤꯠ ꯇꯗꯤ ꯈꯔꯗꯤ ꯑꯗꯨꯝ ꯌꯦꯡꯕꯗꯤ ꯈꯔꯗꯤ ꯀꯔꯤ ꯍꯥꯏꯁꯤꯔꯥ ꯂꯩꯔꯦꯗꯅ
ꯁꯤꯒꯨꯝꯕꯗꯤ ꯑꯩꯗꯤ ꯇꯧꯅꯤꯡꯗꯦ
ꯑꯣꯖꯥꯗꯒꯤ ꯎꯝ ꯑꯩꯈꯣꯏꯒꯨꯝꯕ ꯐꯥꯔꯝ ꯇꯧꯕꯗꯣ ꯑꯗꯨꯅ ꯑꯗꯨꯅ ꯄꯩꯁꯥ ꯀꯩꯅꯣ ꯇꯧꯕꯅꯦ
ꯍꯩꯠ ꯅꯪ ꯉꯁꯥꯏ ꯇꯜꯂꯦ ꯍꯥꯏꯅ
ꯍꯣꯏ ꯅꯪꯒ ꯇꯧꯃꯤꯟꯅ
ꯑꯣꯖꯥ ꯑꯣ ꯑꯣꯖꯥ ꯍꯧꯖꯤꯛ ꯇꯧꯕꯁꯤꯡꯁꯦ ꯃꯤ ꯑꯃꯥ ꯈꯔꯗꯤ ꯑꯗꯨꯝ ꯊꯕꯛ ꯇꯧꯕꯅꯤꯅ ꯑꯗꯨꯝ ꯃꯤꯅꯥꯏ ꯑꯣꯏꯌꯦꯕꯀꯣ
ꯊꯤꯕ
ꯅꯆꯤꯟ ꯊꯤꯌꯦ ꯀꯔꯤꯔ
ꯊꯤꯗꯦꯍꯦ ꯑꯁꯨꯛ ꯐꯖꯩ ꯁꯤꯗꯤ
ꯅꯁꯛꯇꯤ ꯐꯖꯩꯌꯦ ꯅꯆꯤꯡꯗꯤ ꯊꯤꯌꯦ
ꯃꯥ ꯁꯥꯞ ꯇꯥꯔꯦ ꯑꯗꯨꯗꯤ
ꯑꯁꯤ ꯅꯪꯒꯤꯁꯨ ꯋꯥ ꯍꯥꯏꯅꯤꯡꯗ꯭ꯔꯦ
ꯍꯌꯦꯡ ꯀꯩ ꯅꯣꯃꯤꯠꯅꯣ ꯍꯌꯦꯡ
ꯑꯁ ꯅꯨꯃꯤꯠ
ꯍꯌꯦꯡ ꯁꯒꯣꯜꯁꯦꯟ ꯅꯠꯇ꯭ꯔꯣ
ꯎꯝ
ꯈꯪ
ꯁꯒꯣꯟꯁꯦꯟ ꯏꯔꯥꯏ ꯊꯥꯡꯖꯥ
ꯇꯣ ꯀꯗꯥꯏ ꯆꯠꯅꯤꯡꯉꯦ ꯍꯥꯏꯕ꯭ꯔꯥ
ꯅꯣꯏꯒꯤꯗꯣ
ꯎ
ꯊꯥꯡꯖꯥ ꯅꯨꯃꯤꯠꯇ ꯊꯥꯡꯖꯥ ꯅꯨꯃꯤꯠꯇ ꯑꯩ ꯑꯩ ꯂꯥꯛꯀꯦ ꯑꯩ ꯂꯥꯛꯀꯦ ꯉꯟꯇ ꯂꯛꯀꯦ ꯅꯣꯏ ꯍꯧꯒꯠꯇ꯭ꯔꯤꯉꯩꯗ
ꯊꯖꯥꯅꯤꯡꯉꯥꯏ ꯂꯩꯇꯦꯗ
ꯅꯣꯏ ꯍꯧꯒꯠꯇ꯭ꯔꯤꯉꯩꯗ ꯊꯣꯡ ꯊꯤꯟꯒꯦꯀꯣ
ꯌꯦꯡꯉꯦꯍꯦ
ꯎꯝ
ꯇꯨꯝꯗ꯭ꯔꯒ ꯉꯥꯏꯒꯦ
ꯉꯥꯏꯌꯣ ꯉꯥꯏꯌꯣ
ꯎ ꯉꯥꯏꯌꯨ ꯍꯥꯏ
ꯂꯧ ꯂꯧꯗꯗꯤ ꯎꯏꯕ ꯌꯥꯗꯦꯀꯣ
ꯎꯝ ꯎꯏꯔꯣꯏ ꯅꯪ ꯑꯣꯏꯅ ꯎꯏꯒꯅꯤꯍꯦ
ꯑꯩ ꯑꯩ ꯎꯏꯔꯣꯏꯗ ꯀꯗꯥꯏꯗꯒꯤ
ꯀꯅꯥ ꯀꯅꯥ ꯂꯥꯛꯀꯦ ꯍꯥꯏꯕ꯭ꯔꯣ ꯅꯊꯟꯇꯔꯣ
ꯈꯪꯗꯦ ꯀꯅꯥ ꯀꯅꯥ ꯄꯨꯔꯣꯎꯔꯥ ꯃꯤ ꯀꯌꯥꯝ ꯂꯥꯎꯔꯥ
ꯃꯉꯥ ꯇꯔꯨꯛ
ꯃꯉꯥ ꯇꯔꯨꯛꯅ ꯌꯥꯒꯗ꯭ꯔꯣ ꯑꯩꯗꯤ ꯀꯨꯟ ꯀꯨꯟꯊ꯭ꯔꯥꯒꯨꯝꯕ ꯄꯨꯔꯛꯀꯦ ꯇꯧꯔꯦꯅ
ꯑꯦ ꯀꯔꯤ ꯇꯧꯅꯤꯡꯉꯥꯏꯔꯣ
ꯅꯣꯏ ꯑꯣꯛꯁꯥ ꯇꯧꯕꯤꯒꯦ ꯍꯥꯏꯕ ꯅꯠꯇ꯭ꯔꯣ ꯑꯩꯗꯤ ꯑꯁ
ꯀꯗꯥꯏ ꯆꯥꯅꯤꯡꯉꯥꯏꯔꯣ ꯍꯥꯏꯕꯅꯦ
ꯅꯣꯏ ꯂꯧꯕꯨꯛꯇꯅꯦ ꯀꯩꯅꯣ
ꯑꯩ ꯅꯣꯏ ꯃꯤ ꯀꯨꯟ ꯆꯥꯡꯔꯗꯤ ꯂꯧꯕꯨꯛꯎꯔꯣꯏ
ꯎꯒꯦꯔꯥ ꯎꯔꯣꯏꯒꯦꯔꯥ ꯑꯣꯛꯁꯥ ꯆꯥꯅꯤꯡꯕ ꯃꯈꯩ ꯑꯩ ꯑꯣꯛꯁꯥ ꯄꯤꯒꯦ ꯍꯥꯏꯕꯗꯨꯗ ꯆꯥꯛ ꯆꯥꯅꯤꯡꯕ ꯃꯈꯩ ꯂꯥꯛꯑꯣ ꯍꯥꯏꯅ ꯂꯥꯎꯕ ꯑꯗ ꯑꯁ
ꯑꯗꯣ ꯅꯣꯏ ꯂꯥꯛꯄ ꯀꯥꯟꯗ ꯑꯣꯛꯁꯥ ꯀꯦꯖꯤ
ꯇꯔꯥ ꯐꯨꯔꯒ ꯂꯥꯑꯣꯀꯣ ꯫
ꯇꯜꯂꯦꯗ ꯑꯛꯁꯥ ꯑꯁ꯭ꯋꯥꯏꯗ ꯐꯪꯗꯦ ꯫ ꯅꯣꯏ ꯈꯨꯟ ꯈꯛꯇꯅꯦ ꯐꯪꯉꯤꯁꯦ ꯫
ꯑꯣꯁꯥ ꯄꯨꯔꯒ ꯂꯥꯛꯑꯣ ꯑꯣꯛꯁꯥ ꯐꯪꯗ꯭ꯔꯗꯤ ꯁꯟꯁꯥ ꯄꯨꯔꯒ ꯂꯥꯛꯑꯣ ꯀꯣ ꯫